ꯍꯜꯂꯣ
ꯃꯪꯗꯤ ꯑꯩꯅ ꯍꯧꯖꯤꯛꯅ ꯇꯧꯔ ꯑꯩꯕꯨ ꯅꯪ ꯅꯪ ꯃꯦꯁꯦꯖ ꯊꯥꯔꯛꯕꯗ ꯉꯥꯏ ꯉꯥꯏꯕꯒ ꯉ ꯥꯏꯔꯝꯔꯒ ꯀꯔꯤꯅꯣꯅꯦ
ꯒꯌꯥꯏꯟ ꯇꯥꯗꯦ
ꯇꯥꯔꯣꯏꯗꯅ ꯇ ꯅꯪꯗꯤ ꯇꯥꯔꯣꯏ ꯑꯩꯗꯤ
ꯑꯃꯨꯛꯀ ꯍꯥꯏꯌꯣ ꯀꯔꯤ ꯍꯥꯏꯕ꯭ꯔꯣ
ꯑꯩꯅ ꯇꯧꯔꯒꯦ ꯍꯥꯏꯔ ꯀꯥꯟꯗ ꯅꯪꯗꯤ ꯈꯨꯝꯗꯕꯒꯤ ꯑꯩꯅ ꯋꯥ ꯉꯥꯏꯔꯝꯂꯒ ꯅꯪꯗꯤ ꯅꯨꯡꯉꯥꯏꯅ ꯇꯧꯔꯛꯑꯣ ꯍꯥꯏꯅꯤ ꯀꯔꯤ
ꯅꯣꯛꯅꯤꯡꯉꯤꯗ ꯑꯩꯗꯤ ꯅꯪ ꯇꯨꯝꯈ꯭ꯔꯕ ꯈꯟꯕꯟ
ꯑꯁ ꯍꯧꯖꯤꯛ ꯑꯦ ꯑꯩ ꯃꯤꯁꯤꯡꯗ ꯇꯧꯔꯒ ꯑꯩ ꯑꯩꯗꯤꯀꯣ ꯑꯥ ꯀꯔꯤꯅꯣ ꯑꯩꯈꯣꯏꯒꯤ ꯏꯟꯗꯤꯌꯥꯗ ꯅꯠꯇꯕ ꯑꯥꯒꯤ ꯂꯩ ꯂꯩꯕ ꯁꯥꯏꯗꯒ ꯗ ꯇꯧꯕꯒꯀꯣ ꯑꯩꯈꯣꯏ ꯏꯆꯦ ꯑꯩꯈꯣꯏꯑꯅꯤꯗꯤ ꯑꯗꯨꯝ ꯇꯧꯔꯤꯅꯦ ꯑꯩꯗꯤ ꯍꯧꯖꯤꯛꯁꯦ ꯑꯩꯅ ꯂꯩꯕꯥ ꯃꯐꯝꯁꯦ ꯁ꯭ꯋꯤꯃꯤꯡ ꯃꯊꯥꯛꯗ ꯂꯩꯕꯅꯤ ꯑꯩꯈꯣꯏꯒꯤ ꯌꯨꯝꯗꯣ
ꯎꯝ
ꯅꯨꯉꯥꯏꯔꯤ ꯑꯩ ꯇꯕꯔꯥ
ꯅꯣꯡ ꯃꯩ ꯂꯥꯛꯇꯕꯒꯤ ꯅꯣꯡ ꯆꯨꯔꯛꯄꯁꯦ ꯍꯔꯥꯎꯕꯗꯣ ꯂꯣꯏꯔꯦ ꯈꯪꯕ꯭ꯔꯥ
ꯑꯩ ꯂꯥꯛꯇꯕꯒꯤ ꯍꯔꯥꯎꯕ꯭ꯔꯅꯦ ꯉꯪꯁꯦ
ꯅꯠ ꯅꯠꯇꯦ ꯅꯣꯡ ꯆꯨꯔꯛꯄꯗꯣ
ꯑꯣ ꯑꯗꯨꯅꯦ ꯑꯗꯨꯅꯦ
ꯃꯩ ꯂꯥꯛꯇꯕꯒꯤ ꯁꯥꯔꯒ ꯋꯥꯔꯒ ꯂꯩꯕꯅꯦꯕ
ꯑꯣ ꯑꯩꯈꯣꯏꯗꯤ ꯏꯆꯥ ꯅꯨꯨꯄꯤꯗꯣ ꯇꯨꯝ ꯇꯨꯝꯕ ꯌꯥꯗꯕꯒꯤ ꯐꯦꯟ ꯑꯣꯟ ꯇꯧꯔꯛꯏꯅꯦ ꯍꯧꯖꯤꯛꯁꯦ ꯃꯩ ꯂꯥꯛꯇꯕ ꯀꯥꯟꯗ ꯑꯣ ꯃꯥꯁꯦ ꯐꯦꯟ ꯑꯣꯟ ꯇꯧꯗ꯭ꯔꯗꯤ ꯌꯥꯗꯕ ꯃꯥꯗꯣ ꯇꯨꯝꯕ ꯌꯥꯗꯦꯅꯦ ꯑꯁꯤ ꯅꯨꯄꯤꯁꯦ ꯌꯥꯝ ꯁꯥꯕꯒꯤ
ꯑꯣ
ꯑꯩꯒꯤ ꯌꯨꯝꯗꯤꯀꯣ ꯑꯁ
ꯎꯝ
ꯅꯨꯡꯗꯥꯡ ꯀꯩꯅꯣ ꯁꯤꯒꯨꯝꯕ ꯇꯧꯕ ꯀꯥꯟꯗꯀꯣ ꯇꯨꯝꯕ ꯌꯥꯗꯦꯅꯦ ꯌꯥꯝ
ꯍꯣꯏ ꯗꯦ ꯇꯥꯏꯝꯗꯗꯤ ꯏꯪꯕꯀꯣ ꯌꯨꯝ ꯐꯖꯕ ꯌꯨꯝꯗ ꯂꯩꯕꯒꯤꯅꯤ ꯑꯗꯨꯒꯤ ꯑꯋꯥꯕꯗꯣ ꯑꯗꯨꯅꯦꯕ
ꯑꯁ ꯌꯨꯝ ꯐꯖꯕꯅꯤꯅ ꯑꯩ ꯍꯧꯖꯤꯛꯁꯦ ꯑꯩꯈꯣꯏꯒꯤ ꯂꯝꯗ ꯇꯨꯝꯗ‌ꯦꯅꯦ ꯀꯔꯤꯅ‌ꯣꯗ ꯇꯨꯝꯃꯤꯅꯦ ꯐ꯭ꯂꯣꯔꯗ ꯇꯨꯝꯃꯤꯅꯦ ꯍꯧꯖꯤꯛꯁꯦ
ꯑꯥ ꯍꯣꯏ ꯅꯨꯡꯗꯥꯡꯗꯗꯤ ꯁꯥꯕꯅꯦ ꯆꯦꯛꯅ ꯁꯥꯕ ꯌꯨꯝꯒꯤꯀꯣ ꯎꯝ ꯑꯁ ꯐꯖ
ꯁꯥꯕꯒꯤ ꯏꯁ ꯏꯪꯕ ꯀꯥꯟꯁꯨꯀꯣ ꯑꯩꯈꯣꯏꯒꯤ ꯌꯨꯝꯗꯤꯀꯣ
ꯎꯝ
ꯑꯩꯈꯣꯏ ꯀꯔꯤꯅꯣ ꯈ꯭ꯔꯤꯁꯃꯥꯁ ꯑꯗꯨꯒꯨꯝꯕ ꯇꯧꯔꯀꯥꯟꯗꯁꯨ ꯌꯥꯝꯅ ꯀꯔꯤꯅꯣ ꯕ꯭ꯂꯦꯟꯀꯦꯠꯒꯨꯝꯕꯗꯣ ꯌꯥꯝꯅ ꯇꯧꯕ ꯌꯥꯗꯦꯅꯦ ꯌꯥꯝ ꯁꯥꯕꯒꯤ ꯏꯪꯕ ꯀꯥꯟꯗꯁꯨ ꯁꯥꯏꯌꯦꯗ ꯁꯤꯗꯤ
ꯑꯥ ꯋꯤꯟꯇꯔꯗꯗꯤ ꯂꯩꯕ ꯅꯨꯡꯉꯥꯏꯅꯦꯕ ꯑꯗꯨꯒꯨꯝꯕ ꯌꯨꯝꯗꯣ
ꯑꯩꯗꯤ ꯂꯩꯅꯤꯡ ꯗꯕꯒꯤ ꯀꯣ ꯂꯩꯕ ꯅꯨꯡꯉꯥꯏꯇꯦ ꯑꯩꯅ ꯑ ꯀꯔꯤꯅꯣ ꯑꯁꯤꯒꯨꯝꯕ ꯑꯩ ꯁꯤꯒꯨꯝꯕ ꯌꯨꯝꯗ ꯂꯩꯔꯗꯤ ꯅꯣꯡ ꯆꯨꯔꯁꯨ ꯊꯥ ꯈꯪꯗꯦ ꯅꯨꯡꯉꯥꯏꯇꯦ ꯎꯝ ꯅꯨꯡꯁꯤꯕ ꯐꯥꯎꯗ꯭ꯔꯦ ꯍꯥꯏꯕ
ꯎꯝ
ꯀꯔꯤ ꯏꯟꯖꯥꯡ‌ ꯆꯥꯕ꯭ꯔꯅ‌ꯦ ꯅꯪꯁ‌ꯦ
ꯁꯣꯏꯕꯨꯝ ꯆꯥꯏꯑꯦ
ꯁꯣꯏꯕꯨꯝꯗꯤ ꯅꯣꯏ ꯂꯣꯟꯁꯦ ꯑꯩ ꯈꯤꯇꯪ ꯈꯤꯇꯪ ꯈꯪꯕꯒꯤꯁꯨ ꯋꯥꯈꯦꯅꯦ ꯑꯩꯁ‌ꯦ
ꯅꯪꯗꯤ
ꯑꯩꯁꯦ ꯑꯥ ꯑꯂꯨ ꯐ꯭ꯔꯥꯏ ꯆꯥꯏꯅ‌ꯦ ꯉꯁꯤꯁꯦ
ꯎꯝ ꯀꯪꯉꯧꯅ ꯍꯥꯎꯕꯅꯤꯗ
ꯑ ꯏꯆꯥ ꯅꯨꯨꯄꯤꯁꯦ ꯍꯧꯖꯤꯛꯐꯥꯎ ꯇꯨꯝꯗꯕꯒꯤ ꯑꯩꯉꯣꯟꯗ ꯌꯥꯝ ꯗꯤꯁꯇꯥꯔꯕ ꯇꯧꯕꯅꯦ
ꯎꯝ ꯍꯧꯖꯤꯛ ꯐꯥꯎ ꯇꯨꯝꯗ꯭ꯔꯤꯕꯣꯅꯦ ꯀꯔꯤ ꯑꯉꯥꯡꯅꯣꯅꯦ ꯇꯨꯝꯍꯜꯂꯣ
ꯎꯝ ꯑꯩꯁ
ꯅꯣꯡ ꯀꯟꯅ ꯆꯨꯗ꯭ꯔꯣ ꯅꯣꯏꯔꯣꯝꯗꯗꯤ
ꯇꯥꯕ꯭ꯔꯥ
ꯇꯥꯏꯌꯦ
ꯅꯪꯒꯤꯗꯤ ꯂꯣꯏꯁꯤꯟꯒꯗꯧꯕꯔ ꯂ‌ꯣꯏ ꯂꯣꯏꯁꯤꯟꯒꯗꯧꯔꯦ ꯀꯣ
ꯑꯥ ꯑꯗꯣ ꯅꯆꯥꯅꯨꯄꯤꯗꯣ
ꯑ
ꯍꯧꯒꯠꯄꯗꯤ ꯀꯔꯝ ꯀꯥꯟꯗ ꯍꯧꯒꯠꯄ꯭ꯔꯣ ꯄꯨꯡ ꯀꯌꯥꯗ ꯍꯧꯒꯠꯄ꯭ꯔꯣ
ꯃꯥꯗꯤ ꯑꯩ ꯑꯗꯨꯝ ꯍꯧꯒꯠꯂꯗꯤ ꯍꯧꯒꯠꯂꯦ ꯑ ꯃꯇꯥꯡ ꯃꯇꯥꯡꯅ ꯂꯩꯗ ꯃꯥꯗꯤ ꯄꯨꯡ ꯄꯨꯡ ꯇꯔꯨꯛ ꯑꯗꯨꯋꯥꯏꯗꯁꯨ ꯍꯧꯒꯠꯂꯦ
ꯑꯣ
ꯃꯥꯉꯥꯜꯗꯁꯨ ꯍꯧꯒꯠꯂꯦꯌꯦ ꯑꯁ ꯑꯩꯅ ꯑꯗꯨꯝ ꯍꯧꯒꯠꯂꯗꯤ ꯃꯥꯁꯨ ꯑꯗꯨꯝ ꯍꯧꯒꯠꯏꯅꯦ ꯑꯗꯨꯒ ꯑꯩ ꯑ ꯆꯥꯛ ꯊꯣꯡꯅꯤꯉꯥꯏꯗꯣ ꯑꯁ ꯌꯥꯝ ꯇꯟꯈ꯭ꯔꯦꯅꯦ ꯑꯩ ꯍꯧꯒꯠꯂꯗꯤ ꯃꯥꯁꯨ ꯑꯗꯨꯝ ꯍꯧꯒꯠꯂꯒꯦ ꯑꯩꯉꯣꯟꯗ ꯗꯤ ꯆꯥ ꯇꯧꯕꯒꯤ ꯆꯥꯛ ꯊꯣꯡꯅꯤꯡꯉꯥꯏꯗꯣ ꯃꯥꯅ ꯃꯥꯗꯤ ꯀꯣ ꯍꯧꯒꯠꯂꯗꯤ ꯑꯩꯉꯣꯟꯗ ꯄꯨꯑꯣ ꯄꯨꯑꯣ ꯍꯥꯏꯕꯗꯣ ꯑꯁ ꯌꯥꯝ ꯇꯜꯂꯦ ꯃꯥꯗꯤ ꯌꯥꯝ ꯀꯔꯤꯅꯣ ꯇꯧꯕꯒꯤ
ꯅꯤꯡꯉꯥꯏ ꯇꯧꯕꯒꯤ ꯑꯣꯏꯔꯝꯅꯤ
ꯑ ꯑꯗꯨꯅꯦ
ꯑꯃꯥꯈꯛꯅꯦ ꯇꯧꯔꯁꯤꯅꯦ ꯀꯥꯏꯗꯦ
ꯉꯁꯤꯗꯤ ꯕꯣꯜꯁꯨ ꯂꯩꯇꯕꯒꯤ ꯑꯁ
ꯑ ꯃꯊꯪꯗꯗꯤ ꯅꯨꯄꯥ ꯄꯣꯛꯑꯣꯀꯣ
ꯑꯩ ꯑꯗꯨꯝ ꯑꯗꯣ ꯍꯥꯏꯌꯣ ꯑꯩꯗꯤ ꯅꯨꯄꯥ ꯌꯥꯝ ꯂꯧꯅꯤꯡꯉꯦ
ꯑꯥ ꯅꯨꯄꯥ ꯑꯣꯏꯅ ꯄꯣꯛꯑꯣꯕꯥ ꯌꯥꯝ ꯊꯨꯅ ꯄꯣꯛꯈ꯭ꯔꯣ
ꯑꯁ ꯈꯪꯗ꯭ꯔꯦꯅꯦ ꯑꯩꯅ ꯑꯈꯣꯏꯒꯤ ꯈꯨꯟꯗ ꯁꯦꯟꯇꯤꯅꯔꯤ ꯂꯩꯕꯗꯣ
ꯑꯥ
ꯑꯗꯨ ꯂꯣꯏꯔꯀꯥꯟꯗ ꯂꯩ ꯂꯩ ꯂꯩꯒꯗꯧꯕ ꯈꯟꯂꯤꯅꯦ ꯑꯩ ꯒ꯭ꯌꯥꯟ ꯇꯥꯗ꯭ꯔꯦ
ꯍꯥ ꯑꯗꯨꯗꯁꯨ ꯌꯥꯏꯗ ꯅꯪꯁꯨ ꯑꯉꯥꯡꯅꯤꯅꯀꯣ ꯃꯇꯝ ꯌꯥꯝ ꯂꯩꯔꯤꯅꯥ
ꯑꯥ
ꯃꯇꯝ ꯌꯥꯝ ꯂꯩꯔꯤ ꯑꯗꯨ ꯑꯗꯨꯡꯀꯥꯟꯗ ꯄꯣꯛꯑꯣ
ꯁ ꯅꯣꯡ ꯌꯥꯝ ꯆꯨꯕ ꯃꯥꯜꯂꯦꯗ ꯑꯈꯣꯏꯒꯤ ꯈꯨꯟꯗ ꯆꯦ ꯒ꯭ꯔꯨꯡ ꯒ꯭ꯔꯦꯡ ꯒ꯭ꯔꯨꯡ ꯒ꯭ꯔꯦꯡ ꯇꯧꯒ꯭ꯔꯦꯅꯦ ꯑꯁꯤꯒꯨ ꯑꯁꯤꯒꯨꯝꯕ ꯇꯧꯔꯗꯤꯀꯣ ꯑꯩꯗꯤ ꯇꯨꯝꯕ ꯌꯥꯗꯦꯅꯦ ꯀꯤꯕꯒꯤ
ꯅꯣꯏ ꯌꯨꯝꯗꯗꯤ ꯑ ꯀꯟꯅ ꯇꯥꯔꯝꯃꯣꯏꯅꯦ
ꯚꯦꯟꯇꯤꯂꯦꯁꯟꯗꯣ ꯀꯔꯤꯅꯣ ꯇꯧꯕꯒꯤ ꯑꯁ ꯀꯤꯌꯦ ꯑꯩꯗꯤ ꯑꯁ ꯍꯌꯦꯡꯗꯤ ꯅꯪ ꯁ꯭ꯀꯨꯜ ꯆꯠ ꯅꯪꯗꯤ ꯍꯌꯦꯡ ꯁ꯭ꯀꯨꯜ ꯆꯠꯀꯗꯔꯥ
ꯆꯠꯀꯅꯤ
ꯑꯩꯗꯤ ꯍꯌꯦꯡ ꯂꯥꯎ ꯆꯠꯀꯅꯤꯅꯦ ꯑꯁ ꯋꯥꯈ꯭ꯔꯦ
ꯀꯔꯝꯕ ꯂꯧꯔꯣ ꯀꯔꯤ ꯂꯧꯔꯣ
ꯑꯩꯒꯤ ꯂꯧ ꯑꯃ ꯂꯩꯕꯗꯣ ꯑꯩꯗꯣ ꯑꯩ ꯑꯝ ꯎꯝ ꯎꯝ ꯀꯩꯅꯣ ꯇꯧꯕꯩ ꯆꯠꯀꯅꯤꯅꯦ ꯍꯤꯗꯥꯛ ꯀꯥꯞꯄ ꯆꯠꯀꯅꯤ
ꯑꯥ ꯄꯥꯝꯐꯦꯜ ꯂꯧꯔꯣ
ꯄꯥꯝꯐꯦꯟ ꯅꯠꯇꯦꯅꯦ ꯂꯐꯣꯏ ꯂꯐꯣꯏꯒꯤ ꯂꯧꯅꯦ ꯂꯐꯣꯏꯒ ꯂꯐꯣꯏꯒ ꯐꯥꯝ ꯈꯤꯇꯪ ꯇꯧꯕꯗ ꯁꯤ ꯂꯧꯗꯣ ꯌꯥꯝ ꯆꯥꯎꯃꯟꯕꯒꯤꯒꯣ
ꯑꯁ ꯊꯕꯛ ꯀꯜꯂꯤꯀꯣ ꯃꯤ ꯃꯆꯥꯗꯤ
ꯑꯩꯈꯣꯏ ꯅꯣꯏ ꯈꯨꯟꯗ ꯄ꯭ꯂꯦꯒ꯭ꯔꯥꯎꯟ ꯂꯩꯕꯗꯣ
ꯑꯣ
ꯑꯗꯨꯒꯨꯝꯕꯥ ꯎꯝ ꯒ꯭ꯔꯥꯎꯟꯗꯣ ꯑꯈꯣꯏꯒꯤ ꯂꯧꯗꯣ ꯑꯃ ꯑꯅꯤ ꯑꯍꯨꯝꯅꯤꯅꯦ ꯑꯁ ꯑꯗꯨꯒꯨꯝꯕ
ꯑꯩ ꯀꯤꯕꯨ ꯀꯤꯕꯨ ꯀꯤꯍꯦ
ꯑꯣ ꯑꯁ ꯑꯗꯨꯒ ꯍꯧꯖꯤꯛꯇꯤ ꯂꯣꯏ ꯎ ꯎ ꯑꯥ ꯉꯁꯤ ꯍ ꯉꯍꯥ ꯉꯁꯤꯗꯤ ꯑꯩꯈꯣꯏ ꯏꯆꯦꯒꯥ ꯏꯃꯥꯒ ꯌꯥ ꯏꯅꯥꯎꯅꯨꯄꯥꯒ ꯃꯣꯏ ꯑꯍꯨꯝ ꯆꯠꯂꯒ ꯁꯤꯡꯒꯤ ꯂꯧꯗꯣ
ꯎꯝ
ꯀꯥꯞꯄ ꯂꯣꯏꯔꯦ ꯍꯥꯏꯌꯦ ꯀꯤꯍꯣꯝꯒꯤ ꯐꯥꯝꯁꯨ ꯑꯗꯨꯒ ꯂꯐꯣꯏꯒꯤ ꯐꯥꯝꯁꯨ ꯂꯣꯏ ꯂꯣꯏꯅ ꯂꯣꯏꯁꯤꯟꯈ꯭ꯔꯦ ꯍꯥꯏꯅꯦ
ꯑꯁ ꯅꯣꯏ ꯌꯨꯝ ꯊꯕꯛ ꯌꯥꯝ ꯀꯟꯕ ꯃꯥꯂꯤꯀꯣ ꯑꯩꯗꯤ ꯊꯥꯖꯕꯨ ꯊꯥꯖꯗ꯭ꯔꯤ ꯗꯨꯃꯥꯏꯟ ꯇꯧꯒꯅꯤ ꯇꯧꯔꯝꯒꯅꯤ ꯈꯜꯂꯝꯗꯦꯕ
ꯑꯦ ꯑꯩꯒꯤ ꯏꯆꯦ ꯑꯅꯣꯏꯕꯤꯗꯣ
ꯎꯝ
ꯃꯥꯁꯨ ꯌꯥꯝ ꯋꯥꯈ꯭ꯔꯦꯅꯦ ꯍꯧꯖꯤꯛꯀꯥꯟꯁꯦ ꯃꯥꯗꯣ ꯌꯨꯝꯗꯥ ꯂꯩꯔꯒꯥ ꯏꯃꯥꯒꯤ ꯑꯝ ꯃꯇꯦꯡ ꯄꯥꯡꯕꯤꯕꯒꯤꯀꯣ
ꯎꯝ
ꯃꯥꯁꯨ ꯑꯩꯁꯨꯕ ꯌꯥꯝ ꯋꯥꯈ꯭ꯔꯦ ꯃꯥꯗꯤ ꯁꯥꯎꯕꯒꯒꯣ ꯅꯨꯄꯤ ꯑꯣꯏꯔꯒ ꯀꯔꯤꯒꯤꯔꯅꯦ ꯅꯨꯄꯤ ꯑꯩꯕꯨ ꯅꯨꯄꯥ ꯄꯣꯛꯂꯗꯤ ꯌꯥꯝ ꯅꯨꯡꯉꯥꯏ ꯒꯅꯤ ꯍꯥꯏ ꯂꯩꯁꯤ ꯌꯥꯝ ꯍꯥꯏꯕꯅꯦ ꯃꯥꯗꯤ ꯅꯣꯛꯅꯤꯡꯕꯅꯦ ꯃꯥ ꯃꯥꯅ ꯑꯣ ꯑꯩꯒꯤ ꯏꯝ ꯃꯥꯒ ꯃꯥꯒ ꯎꯝ ꯂꯧꯗꯣ ꯃꯣꯏ ꯑꯅꯤ ꯃꯣꯏ ꯑꯅꯤꯅ ꯀꯔꯤꯔꯣ ꯍꯤꯗꯥꯛꯇꯣ ꯀꯥꯄꯒꯤꯀꯣ
ꯑꯥ
ꯑꯩꯒ ꯑꯩꯒꯤ ꯅꯨꯄꯥꯒꯤ ꯃꯅꯥꯎꯅꯨꯄꯥꯒ ꯑꯩꯈꯣꯏ ꯑꯅꯤꯗꯤ ꯏꯁꯤꯡꯗꯣ ꯈꯣꯏ ꯑꯅꯤ ꯀꯥꯝꯅꯤꯡꯉꯥꯏꯗꯣ ꯄꯨ ꯄꯨꯔꯛ ꯀ ꯄꯨꯔ ꯄꯨꯔꯛꯄꯒꯤ ꯃꯥꯗꯤ ꯑꯩꯉꯣꯟꯗ ꯅꯨꯄꯥ ꯄꯣꯛꯔꯗꯤꯀꯣ ꯌꯥꯝ ꯅꯨꯡꯉꯥꯏꯒꯅꯤ ꯅꯨꯄꯤ ꯄꯣꯛꯔꯒ ꯑꯗꯨꯝꯅ ꯇꯥꯛ ꯀꯥꯞꯅꯤꯡꯉꯥꯏ ꯇꯧꯋꯤꯅꯦ ꯑꯩꯈꯣꯏꯒꯤ ꯅꯨꯄꯥꯗꯤ ꯍꯣꯃꯣꯅꯤ ꯀꯔꯤꯅꯣ ꯍꯥꯏꯅꯦ ꯃꯥꯗꯤ ꯋꯥꯗꯣ ꯉꯥꯡꯕꯗꯣ
ꯑꯥ
ꯗꯥꯏꯔꯦꯛ ꯗꯥꯏꯔꯦꯛꯅꯤꯅꯦ ꯃꯥꯗꯤ ꯏꯁ ꯄꯪꯍꯥꯏ ꯍꯥꯏꯕꯅꯦ
ꯎꯝ ꯑꯗꯨꯅ ꯐꯩꯌꯦ
ꯑꯗꯨꯝ ꯄꯪꯍꯥꯏ ꯍꯥꯏꯔꯒꯒꯣ ꯑꯗꯨꯝ ꯀꯥꯎꯒꯅꯤ ꯃꯥ ꯍꯥꯏꯕꯁꯤꯡꯗꯣ
ꯑꯥ
ꯄꯥꯒꯥꯝ ꯆꯞ ꯃꯥꯟꯅꯩꯌꯦꯅꯦ ꯑꯩꯈꯣꯏ ꯏꯆꯦꯗꯤ ꯎꯝ ꯍ ꯅꯣꯛꯅꯤꯡꯕꯅꯤꯕ ꯃꯉꯣꯟꯗ
ꯇꯨꯝꯅꯤꯡꯂꯕꯣ
ꯇꯨꯝꯅꯤꯡꯕ ꯐꯥꯎꯈ꯭ꯔꯦꯅꯦ
ꯑꯦꯂꯚꯦꯟ ꯊꯥꯔꯇꯤꯗ ꯃꯩ ꯂꯥꯛꯀꯅꯤ ꯍꯥꯏꯅꯦ
ꯑ ꯑꯗꯣ ꯑꯗꯨꯝ ꯍꯥꯏꯌꯦ
ꯉꯥꯏꯒꯦ ꯑꯩꯗꯤ ꯐꯖꯅ ꯉꯥꯏꯒꯦ
ꯅꯪꯔꯣ
ꯎꯝ
ꯑꯦ ꯐꯦꯟ ꯊꯥꯅꯤꯉꯥꯏꯔ
ꯍꯣꯏ ꯑꯗꯨꯅꯦ ꯐꯦꯟ ꯊꯥꯗꯕꯤꯗ ꯇꯨꯝꯕ ꯍꯩꯇꯦꯕ
ꯑꯣ ꯅꯪ ꯍꯧꯖꯤꯛꯁꯦ ꯅꯪ ꯝꯊꯟꯗꯔ ꯇꯨꯝꯕꯗꯣ
ꯅꯗꯦ ꯅꯥꯎꯄꯤꯒꯅꯤ ꯑꯩꯗꯤ ꯄꯨꯡ ꯅꯤꯄꯥꯟ ꯇꯥꯔꯦ ꯑꯩ ꯏꯔꯨꯕꯗꯣ
ꯑꯣ ꯑꯣ ꯑꯣ
ꯁꯥꯃꯟꯕꯒꯤ
ꯅꯪꯉꯥꯏꯌꯦ ꯅꯣꯏꯗꯤ ꯑꯗꯨ ꯇꯧꯔꯒ ꯅꯨꯡꯉꯥꯏꯊꯣꯛꯑꯣ
ꯎ ꯅꯨꯡꯉꯥꯏꯊꯣꯛꯅꯤ ꯍꯣꯏ
ꯑꯦ ꯉꯔꯥꯡ ꯅꯪ ꯑꯦꯛꯖꯥꯝ ꯆꯠꯅꯤꯡꯉꯥꯏꯗ ꯄ꯭ꯔꯐꯤꯌꯨꯝ ꯍꯥꯏꯕꯗꯣ ꯂꯥꯛꯄ꯭ꯔꯥ
ꯂꯥꯛꯇꯔꯤꯌꯦ
ꯀꯩꯒꯤꯅꯣ
ꯅꯥꯗ꯭ꯔꯁꯨ ꯅꯪꯒꯤ ꯎꯄꯥꯏ ꯂꯩꯇꯦ ꯏꯕꯦꯝꯃꯥ ꯑꯃꯨꯛ ꯍꯥꯡꯕꯤꯒꯦ ꯑꯗꯨꯒꯨꯝꯕ ꯂꯩꯕ꯭ꯔꯥꯅꯀꯣ
ꯑꯣ ꯍꯧꯖꯤꯛꯁꯦ ꯊꯥꯔꯛꯏꯅꯦ ꯃꯣꯏꯗꯣ ꯁꯚꯦꯟ ꯐꯤꯐꯇꯤ ꯅꯥꯏꯟꯒ ꯐꯔ ꯂꯩꯏꯅꯦ ꯍꯧꯖꯤꯛꯁꯦ ꯃꯣꯏ ꯊꯥꯔꯛꯑꯦ
ꯑꯣ ꯐꯥꯏꯚ ꯍꯟꯗ꯭ꯔꯦꯠꯀꯤꯗꯤ ꯂꯩꯔꯝꯃꯣꯏꯕꯣ
ꯈꯪꯗꯅꯦ ꯑꯈꯣꯏꯒꯤ ꯄꯥꯔꯁꯦꯟꯇꯦꯖ ꯄꯤꯗ꯭ꯔꯗꯤꯀꯣ ꯌꯥ ꯂꯩꯒꯅꯤ ꯑꯗꯨ ꯅꯠꯇ꯭ꯔꯗꯤ ꯈꯪꯗꯦ
ꯑꯣ ꯑꯗꯨꯁꯨ ꯇꯦꯟꯐꯤꯞꯇꯤꯁꯨ ꯌꯥꯏꯗꯅ ꯑꯗꯨꯝ ꯂꯧꯔꯣ ꯅꯣꯏꯗꯤ ꯄꯩꯁꯥ ꯄꯥꯏꯕꯅꯤꯅ
ꯑꯗꯨꯅꯦ ꯅꯨꯡꯉꯥꯏ ꯅꯨꯡꯉꯥꯏ
ꯑꯗꯣ ꯄꯩꯁꯥ ꯄꯥꯏꯕꯅꯤꯅ ꯑꯗꯨꯝ ꯂꯧꯔꯣꯕ
ꯑꯁ ꯂꯩꯇꯦꯅꯦ
ꯅꯪꯗꯤ ꯅꯆꯤꯟꯗꯗꯤ ꯂꯩꯇꯦ ꯂꯩꯇꯦ ꯑꯗꯨꯝ ꯍꯥꯏꯌꯦ
ꯑꯥ